ꯑꯣ
ꯀꯃꯥꯏ ꯇꯧꯔꯤꯒꯦ
ꯁꯨꯝ ꯂꯩꯔꯤꯌꯦ ꯅꯪꯗꯤ
ꯑꯩꯁꯨ ꯁꯨꯝ ꯂꯩꯔꯤꯌꯦ ꯋꯥꯀꯤꯡ ꯆꯠꯂꯒ
ꯋꯥꯀꯤꯡ ꯆꯠꯄ ꯅꯨꯡꯉꯥꯏꯕ꯭ꯔꯣ
ꯅꯨꯡꯉꯥꯏꯌꯦ ꯅꯪꯗꯤ ꯀꯩꯗꯧꯔꯤꯅꯣ ꯍꯨꯖꯤꯛ
ꯑꯩꯁꯨ ꯋꯥꯛꯀꯤꯡ ꯆꯠꯂꯤꯌꯦ
ꯑꯣ ꯋꯥꯀꯤꯡ ꯆꯠꯄꯗꯤ ꯀꯗꯥꯏꯗ ꯆꯠꯂꯤꯅꯣ
ꯑ ꯖꯦꯅꯤꯝꯁꯀꯤ ꯃꯅꯤꯡꯒꯤ ꯂꯝꯕꯤꯗꯨꯗ ꯆꯠꯂꯤꯅꯦ
ꯑꯣ ꯅꯨꯡꯉꯥꯏꯕ꯭ꯔꯣ
ꯅꯨꯡꯉꯥꯏꯌꯦ ꯅꯨꯡꯉꯥꯏꯌꯦ
ꯅꯨꯡꯉꯥꯏꯌꯦ ꯑꯗꯨꯗꯤ ꯅꯪ ꯌꯨꯝ ꯌꯨꯝꯗ ꯀꯔꯝ ꯀꯥꯟꯗ ꯍꯟꯗꯣꯏꯅꯣ
ꯌꯨꯝꯗ ꯄꯨꯡ ꯇꯔꯨꯛꯇ ꯌꯨꯝ ꯍꯟꯗꯣꯏꯅꯦ
ꯑꯣ ꯑꯣ ꯑꯗꯨꯗꯤ ꯅꯪ ꯍꯣꯔꯦꯟ ꯉꯁꯤꯗꯤ ꯀꯩꯀꯩ ꯊꯕꯛ ꯂꯩ
ꯁꯤꯗꯒꯤ ꯍꯜꯂꯒ ꯀꯝꯃ꯭ꯌꯨꯅꯤꯇꯤ ꯂꯣꯏꯁꯜꯂꯅꯤ ꯏꯕ ꯄꯦꯁ ꯃꯉꯥ ꯑ ꯇꯔꯨꯛ ꯃꯨꯛꯇ ꯉꯥꯏꯍꯧꯔꯕꯅꯦ ꯑꯗꯨ ꯏꯕ ꯂꯣꯏꯁꯜꯂꯒ ꯑꯩ ꯗ꯭ꯔꯛ ꯕꯨꯛ ꯑꯃꯨꯛ ꯏꯔꯅꯤ
ꯑꯣ ꯑꯗꯨꯗꯤ ꯅꯪꯗꯤ ꯌꯥꯝꯅ ꯐꯩꯅꯦ ꯂꯥꯏꯔꯤꯛ ꯂꯥꯏꯁꯨꯗ ꯌꯥꯝꯅ ꯍꯣꯠꯅꯕ
ꯀꯩ ꯍꯥꯏꯔꯨꯅꯤ ꯑꯩꯗꯤ ꯍꯜꯊꯤ ꯑꯜꯗꯤ
ꯂꯥꯏꯔꯤꯛ ꯂꯥꯏꯁꯨꯗ ꯌꯥꯝ ꯍꯣꯠꯅꯕ ꯃꯥꯏ ꯄꯥꯛꯄ ꯍꯥꯏꯕꯗꯣ ꯑꯣꯏ
ꯑꯣꯏꯗꯣꯏꯅꯦ ꯑꯩꯗꯤ ꯀꯩ ꯍꯥꯏꯅꯤ ꯑꯩꯗꯤ ꯑ ꯂꯥꯏꯔꯤꯛ ꯂꯥꯏꯁꯨꯗ ꯑꯗꯨꯛꯀꯤ ꯃꯇꯤꯛ ꯊꯋꯥꯏ ꯌꯥꯎꯋꯦ ꯍꯥꯏꯇꯥꯔꯦ ꯑꯗꯣ ꯌꯥꯝꯖꯨ ꯅꯣꯛꯅꯤꯡꯕ ꯃꯥꯜꯂꯦꯀꯣ
ꯎꯝ ꯅꯣꯛꯅꯤꯡꯉꯦ ꯁꯤꯗ ꯑꯉꯥꯡ ꯉꯥꯎꯁꯟꯅꯕ ꯈꯔ ꯆꯦꯟ ꯆꯣꯡꯗꯅ ꯁꯥꯟꯅꯕ ꯑꯗꯨꯒꯤ ꯑꯩꯗꯣ ꯅꯣꯛꯅꯤꯡꯉꯦ ꯑꯗꯨꯒꯤꯅꯦ
ꯆꯩꯅ ꯀꯟꯒꯤꯕꯖꯨ ꯎꯍꯧꯋꯦ
ꯍꯣꯑꯣꯏ ꯅꯪꯗꯤ ꯀꯗꯥꯏꯗ ꯎꯔꯤꯕ ꯌꯥꯝ ꯐꯖꯅ ꯎꯏꯅꯦ
ꯑꯩ ꯀꯩꯅꯣ ꯇꯧꯕꯅꯦ ꯑꯩ ꯁꯨꯝ ꯄ꯭ꯔꯤꯗꯤꯛꯁꯟ ꯑꯩꯒꯤ ꯀꯣꯛꯇ ꯈꯟꯕꯗꯣ ꯑꯗꯨ ꯑꯣꯏꯝ ꯑꯣꯏꯔꯝꯗꯧ ꯃꯥꯟꯕ ꯑꯗꯨꯒꯤ ꯁꯨꯝ ꯍꯥꯏꯒꯤꯕꯅꯦ
ꯑꯗꯨꯒ ꯑꯗꯨꯒꯤ ꯑꯉꯥꯡꯗꯣ ꯌꯥꯝ ꯉꯥꯎꯁꯤꯟꯅꯕ ꯑꯈꯣꯏ ꯂꯩꯀꯥꯏꯒꯤ ꯌꯨ ꯉꯥꯎꯕꯒꯤ ꯃꯆꯥꯅꯦ
ꯂꯩꯀꯥꯏꯒꯤ ꯉꯥꯎꯁꯟꯅꯕ ꯌꯨ ꯉꯥꯎꯕꯒꯤ ꯃꯆꯥꯖꯦ ꯑꯝꯇ ꯌꯦꯉꯉꯣ ꯐꯤꯕꯝꯗꯣ
ꯌꯨꯉꯥꯎꯕꯒꯤ ꯌꯨꯉꯥꯎꯕꯒꯤ ꯌꯨꯉꯥꯎꯕꯒꯤ ꯃꯆꯥꯖꯦ ꯌꯥꯝ ꯉꯥꯎꯁꯟꯅꯩꯀꯣ ꯅꯣꯏ ꯂꯩꯀꯥꯏꯒꯤ ꯌꯨꯉꯥꯎꯕꯩ ꯃꯆꯥꯖꯦ ꯌꯥꯝ ꯉꯥꯎꯁꯟꯅꯔꯦ
ꯃꯥꯃꯨꯛ ꯐꯠꯇꯕ ꯂꯩꯀꯥꯏꯖꯤꯗ ꯑꯉꯥꯡ ꯑꯝꯇ ꯂꯩꯇꯦ
ꯀꯩꯅꯣꯅꯦ ꯁꯤꯁꯇꯔ ꯈꯤꯇꯪ
ꯃꯥꯕꯨ ꯐꯠꯇꯕ ꯑꯉꯥꯡꯗꯤ ꯑꯣꯏꯖꯔ ꯁꯪꯁꯥꯔꯤꯁꯥꯏ
ꯌꯥꯝ ꯍꯔꯥꯎꯕꯖ ꯃꯥꯜꯂꯦꯀꯣ ꯇꯧꯔꯤꯁꯦ ꯃꯇꯥꯡꯁꯦꯒ ꯍꯥꯏꯔꯨꯔꯗꯤ ꯌꯥꯝꯅ ꯍꯔꯥꯎꯕ ꯑꯃ ꯊꯣꯛꯇꯕ꯭ꯔꯥ ꯍꯥꯏꯅꯗꯤ ꯈꯜꯂꯤꯦ
ꯎꯝ ꯃꯁꯤꯒꯤ ꯑꯉꯥꯡꯁꯤꯅ ꯃꯔꯝ ꯑꯣꯏꯔꯒ ꯑꯩꯁꯦ ꯃꯌꯥꯝꯒꯤ ꯈꯣꯟꯁꯤꯁꯨ ꯈꯔ ꯆꯥꯔꯕꯅꯤ
ꯃꯤꯁꯤꯁꯨ ꯏꯄꯤꯤꯛ ꯄꯤꯛꯄꯒꯤ ꯇꯥꯏꯞ ꯇꯧꯋꯦ
ꯃꯤꯗꯤ ꯄꯤꯛꯄꯅꯦ ꯑꯗꯨꯒ ꯇꯧꯊꯣꯔꯛꯄ ꯊꯕꯛꯇꯤ ꯑꯆꯧ ꯑꯆꯧꯕ ꯇꯧꯕꯅꯦ
ꯍꯩꯅꯧꯁꯦ ꯌꯥꯝ ꯍꯥꯎꯋꯦꯀꯣ
ꯍꯥꯎꯕꯅꯦ ꯑꯩꯅ ꯍꯦꯛꯄꯁꯦ ꯑꯍꯥꯎꯕ ꯉꯥꯛꯇꯅꯦ
ꯄꯥꯍꯧꯗ꯭ꯔꯔꯕꯣ
ꯄꯥꯜꯍꯥꯎꯋꯦ ꯅꯪ ꯆꯥꯅꯤꯡꯕ꯭ꯔꯣ
ꯆꯥꯅꯤꯡꯉꯦ
ꯍꯦꯛꯄꯤꯔꯛꯎꯔꯣ
ꯍꯥꯏ ꯄꯔꯛꯑꯣ
ꯃꯁꯤ ꯑꯉꯥꯡꯁꯦ ꯑꯩꯅ ꯑꯃꯨꯛꯃꯨꯛ ꯁꯥꯟꯕ ꯁꯣꯏꯗꯦꯀꯣ ꯍꯣꯔꯦꯟ ꯂꯣꯏꯔꯒ
ꯎꯝ ꯍꯧꯖꯤꯛꯁꯦ ꯌꯨꯝ ꯍꯜꯂꯒ ꯀꯩꯗꯧꯗꯣꯏꯅꯣ ꯅꯪꯗꯤ
ꯑꯩ ꯌꯨꯝ ꯍꯜꯂꯒ ꯂꯥꯏꯔꯤꯛ ꯂꯥꯏꯁꯨ ꯍꯣꯠꯅꯗꯣꯏꯅꯦ
ꯑꯗꯨꯗꯒꯤ ꯍꯜꯂꯒ ꯇꯨꯝꯊꯣꯛꯒ ꯍꯣꯠꯅꯗꯣꯏꯔꯣ ꯅꯠꯇ꯭ꯔꯒ ꯇꯨꯝꯗꯕꯤꯗ ꯍꯣꯠꯅꯗꯣꯏꯔꯣ
ꯇꯨꯝꯊꯣꯛꯑꯒ
ꯎꯝ
ꯇꯨꯝꯊꯣꯛꯑꯒ ꯍꯣꯠꯅꯗꯣꯏꯅꯤ ꯇꯨꯝꯗ꯭ꯔꯗꯤ ꯍꯛꯆꯥꯡ ꯋꯥꯒꯅꯤ
ꯋꯥꯍꯟꯕ ꯌꯥꯕ ꯅꯠꯇꯦ ꯑꯩꯈꯣꯏ ꯍꯛꯆꯥꯡ ꯋꯥꯕꯁꯤꯅ ꯃꯔꯝ ꯑꯣꯏꯔꯒ ꯑꯅꯥ ꯂꯥꯏꯌꯦꯡ ꯃꯌꯥꯝ ꯂꯥꯛꯇꯣꯏꯅꯦꯕ ꯏꯁꯥ ꯋꯥꯍꯟꯕ ꯌꯥꯗꯦꯕ
ꯀꯅꯤ ꯆꯨꯝꯃꯦ
ꯋꯥꯗꯕ꯭ꯔꯣ ꯍꯧꯖꯤꯛꯁꯦ
ꯋꯥꯏ ꯋꯥꯔꯁꯨ ꯀꯩꯗꯧꯅꯤ ꯎꯄꯥꯏ ꯂꯩꯇꯦ ꯋꯥꯗꯕ ꯁꯥꯔꯒ ꯑꯩꯈꯣꯏ ꯍꯤꯡꯕ ꯃꯊꯧ ꯇꯥꯏ
ꯀꯩꯅꯣꯅꯦꯀꯣ ꯃꯤꯗꯤ ꯕꯦꯛ ꯄꯨꯊꯣꯛꯅꯔꯒ ꯂꯣꯏ ꯊꯣꯛꯅꯔꯛꯑꯦꯀꯣ
ꯎꯝ ꯦꯛ ꯄꯨꯊꯣꯛꯑꯒ
ꯃꯤ ꯕꯦꯛ ꯄꯨꯊꯣꯛꯑ ꯊꯣꯛꯂꯛꯏꯅꯤꯀꯣ
ꯀꯅꯥꯕꯨ
ꯎꯝ ꯑꯦꯟꯇꯤꯅꯦꯇꯔ ꯇꯥꯕ ꯀꯥꯡꯕꯨꯁꯦ ꯕꯦꯛ ꯂꯣꯏ ꯄꯥꯏꯔꯒꯅꯤꯀꯣ ꯊꯣꯛꯂꯛꯏꯁꯦ
ꯑꯦ ꯑꯩꯈꯣꯏꯗꯤ ꯀꯃꯥꯏꯅ ꯇꯧꯕꯅꯤ ꯑꯗꯨꯗꯤ
ꯑꯩꯈꯣꯏꯁꯨ ꯌꯧꯔꯁꯤꯔꯣ
ꯑꯩꯈꯣꯏꯁꯨ ꯂꯧꯔꯗꯤ ꯏꯁ꯭ꯇꯥꯞ ꯅꯔꯁꯅ ꯊꯤꯅ ꯉꯥꯡꯀꯅꯤ
ꯀꯩꯗꯧꯕꯩ ꯉꯥꯡꯉꯏꯌꯦ ꯑꯩꯈꯣꯏ ꯃꯃꯥꯡꯗꯩ ꯆꯪꯉꯒ ꯑꯗꯨꯝ ꯂꯧꯊꯣꯛꯑꯣ ꯐꯠ ꯊꯣꯛꯣꯂꯛꯀꯗꯕꯅꯤ
ꯑꯩꯈꯣꯏꯗ ꯀꯗꯥꯏ ꯀꯗꯥꯏ ꯆꯠꯈ꯭ꯔꯒꯦꯅ ꯀꯣꯏꯊꯤ ꯊꯤꯔꯛꯀꯅꯤ
ꯊꯤꯔꯛꯑꯔꯣꯏ ꯑꯩꯈꯣꯏ ꯉꯔꯥꯡ ꯑꯣꯖꯥ ꯂꯥꯛꯄꯒꯤ ꯆꯠꯂꯦꯅ ꯍꯥꯏꯕ ꯌꯥꯅꯤ
ꯍ ꯑꯗꯨꯗꯤ ꯌꯥꯗꯧꯕ ꯃꯥꯟꯗꯦꯗ
ꯃꯤꯗꯤ ꯃꯤꯗꯤ ꯕꯦꯒ ꯂꯣꯏꯅꯃꯛ ꯄꯨꯊꯣꯛꯑꯒ ꯊꯣꯛꯅꯔꯛꯑꯦ ꯑꯩꯈꯣꯏꯗꯤ ꯕꯦꯒ ꯄꯨꯊꯣꯛꯇꯂꯛꯇ꯭ꯔꯦ
ꯑꯗꯨ ꯀꯔꯤꯝꯇ ꯈꯟꯒꯅꯣ ꯃꯣꯏꯁꯨ ꯃꯣꯏꯒꯤ ꯀꯩꯅꯣꯅꯦ ꯆꯍꯤ ꯆꯥꯔ ꯈꯨꯣꯟꯗꯤ ꯆꯥꯔꯣꯏꯅ ꯇꯧꯖꯩꯅꯦ ꯑꯩꯈꯣꯏꯗꯤꯗꯤ ꯆꯥꯕ ꯌꯥꯏ ꯃꯔꯝꯗꯤ ꯑꯩꯈꯣꯏꯗꯤ ꯊꯕꯛꯁꯨ ꯁꯨꯅꯤꯡꯗꯕꯅꯤꯅ
ꯑꯗꯨ ꯀꯩꯅꯣꯅꯦꯀꯣ ꯆꯥꯕꯕꯨꯗꯤ ꯑꯗꯨꯝ ꯆꯥꯗꯣꯏꯅꯦ ꯑꯣ ꯅꯪ ꯄꯥꯏꯗꯣ ꯆꯥ ꯌꯥꯗꯕꯅꯤꯀꯣ ꯑꯃꯨꯛ ꯈꯨ ꯎꯕꯅꯤ
ꯑꯦ ꯑꯩꯅ ꯄꯥꯏꯔꯤꯁꯤ ꯅꯪ ꯀꯩꯅꯣ ꯈꯪꯕ꯭ꯔꯣ
ꯑꯍꯣ ꯈꯪꯉꯦ ꯑꯩꯗꯤ ꯍꯧꯖꯤꯛꯀꯤ ꯃꯅꯥꯗꯣ ꯌꯥꯎꯕ ꯃꯔꯨꯝ ꯃꯔꯨꯝ ꯄꯥꯟꯕꯗꯣ ꯑꯣꯏꯔꯕ ꯅꯤꯡꯉꯨꯔꯦ ꯀꯩꯅꯣꯅꯦ ꯑꯩꯅ ꯍꯥꯏꯁꯤꯅꯅꯦ ꯀꯩꯁꯨ ꯆꯩꯔꯛꯑꯣꯏꯕ ꯆꯩꯔꯛꯑꯣꯏꯕ ꯇꯨꯃꯤꯟꯅ ꯑꯗꯨꯝ ꯇꯧꯔꯒ ꯑꯗꯨꯝ ꯂꯧꯊꯣꯛꯑꯒ ꯍꯜꯂꯛꯄꯗꯤ ꯀꯩꯁꯨ ꯀꯥꯏꯗꯕ꯭ꯔꯥꯅ ꯈꯜꯂꯦ
ꯀꯟꯅꯖꯔꯛꯀꯅꯤꯖꯔꯛꯀꯅꯤ
ꯇ꯭ꯔꯦꯟ ꯆꯠꯂꯒꯦ ꯍꯥꯏꯕ ꯃꯇꯝꯗ ꯉꯁꯥꯏꯗꯒꯤ ꯅꯣꯏ ꯀꯥꯏꯗ ꯂꯩꯔꯨꯏ ꯍꯥꯏꯕ ꯀꯣꯏꯁꯟꯁꯤꯃ ꯑꯗꯨꯝ ꯂꯥꯛꯀꯅꯤ ꯀꯣ
ꯑꯩꯈꯣꯏ ꯑꯩꯈꯣꯏ ꯆꯥꯛ ꯂꯥꯡꯝꯕꯒꯤ ꯆꯥꯛ ꯆꯥꯔꯨꯕ ꯆꯥꯛ ꯆꯥꯕ ꯆꯠꯂꯨꯕꯅꯦ ꯆꯤꯆꯦꯑꯅ ꯍꯥꯏꯔꯒ ꯂꯣꯏꯔꯦ
ꯑꯩꯅ ꯈꯟꯕꯗ ꯑꯩꯈꯣꯏ ꯂꯩꯗꯤ ꯐꯒꯅꯤ ꯍꯥꯏꯅ ꯈꯜꯂꯦ ꯄꯨꯡ ꯃꯉꯥ ꯃꯈꯥꯏꯁꯨ ꯇꯥꯔꯦ
ꯑꯗꯣ ꯀꯩꯝꯇ ꯀꯥꯏꯗꯦ ꯑꯩꯈꯣꯏꯅꯕ ꯇꯧꯅꯕ ꯇꯧꯔꯁꯦ
ꯀꯥꯏꯔꯣꯏ ꯀꯥꯏꯔꯣꯏꯁꯤ ꯀꯥꯏꯔꯤꯕꯅꯤꯅ ꯀꯥꯏꯗꯦ ꯉꯥꯛꯇꯅꯤ ꯀꯥꯏꯗꯦ ꯉꯥꯛꯇꯅꯤ
ꯀꯩꯅꯣ ꯍꯥꯏꯁꯤꯕꯣ
ꯁꯨꯝ ꯆꯠꯄꯁꯤꯕꯨ ꯋꯥꯗꯕ꯭ꯔꯣ
ꯋꯥꯋꯥꯏꯌꯦ
ꯂꯩꯀꯥꯏ ꯑꯉꯥꯡ ꯉꯥꯎꯁꯟꯅꯕ ꯃꯌꯥꯝꯁꯤꯅ ꯃꯔꯣꯟ ꯑꯃ ꯅꯥꯀꯟꯁꯤꯗꯅꯦ ꯑꯁ
ꯍꯣꯏ ꯌꯦꯡꯅꯤꯡꯗꯕꯅ ꯅꯥꯏ ꯅꯠꯇ꯭ꯔꯥ ꯁꯤꯗꯒꯤ ꯌꯨ ꯉꯥꯎꯕꯩ ꯃꯆꯥꯁꯤꯁꯨ ꯑꯝꯇꯪ ꯁꯦꯠꯅꯕꯅ ꯑꯩꯅ ꯉꯥꯏꯔꯤꯕꯅꯦ ꯉꯥꯏꯍꯥꯛꯀꯤ ꯃꯇꯨꯡꯗ
ꯀꯩꯅꯣꯅꯦ ꯉꯥꯏꯍꯥꯛꯀꯤ ꯃꯇꯨꯡꯗ ꯁꯨꯝ ꯁꯪꯉꯀꯥꯟꯗ ꯑꯣꯏꯅ ꯇꯧꯋꯣ
ꯍꯣꯏ ꯑꯩꯉꯣꯟꯗ ꯗꯤꯁꯇꯔꯕꯦꯟꯁ ꯌꯥꯝꯅ ꯄꯤꯕ ꯑꯉꯥꯡꯅꯦ ꯃꯁꯤꯒꯤ ꯑꯉꯥꯡꯁꯦ ꯌꯥꯝꯅ ꯃꯤꯕꯨ ꯌꯦꯠꯄ ꯍꯧꯖꯤꯛꯇ ꯀꯩꯝꯇ ꯈꯪꯖꯅꯗꯕ ꯁꯥꯔꯒ ꯇꯨꯃꯤꯟꯅꯒ ꯂꯩꯁꯟꯅꯩꯁꯤ ꯎꯗ꯭ꯔꯥ ꯉꯁꯥꯏꯈꯣꯏ ꯃꯥꯅ ꯇꯧꯔꯝꯃꯤꯕ ꯋꯥꯜ ꯇꯥꯔꯕ ꯊꯕꯛ ꯊꯧꯔꯝꯁꯤꯡꯁꯤꯗꯤ ꯃꯥꯗꯤ
ꯀ ꯍꯥꯏꯗ ꯉꯥꯎꯁꯟꯅꯅꯕꯗꯁꯨ ꯂꯩꯀꯥꯏꯁꯨ ꯃꯃꯤꯡ ꯆꯠꯂꯤꯅꯦ
ꯃꯥꯅꯦ ꯃꯥ ꯑꯃꯨꯛ ꯉꯥꯎꯁꯟꯅꯕ ꯂꯩꯀꯥꯏꯁꯨ ꯂꯩꯕ ꯅꯠꯇꯦ ꯇꯖꯦꯡꯇꯨ ꯆꯩ ꯆꯩ ꯇꯦꯛ ꯑꯃ ꯄꯥꯏꯔꯒ ꯍꯧꯖꯤꯛ ꯁ꯭ꯋꯥꯏꯗ ꯇꯧꯔꯤꯁꯦ ꯎꯗ꯭ꯔꯣ
ꯑꯁ ꯈꯪꯗꯦ ꯗ ꯌꯥꯝꯅ ꯍꯨꯃꯥꯡꯁꯨ ꯌꯥꯝ ꯁꯧꯋꯦ ꯇꯧꯔꯤꯁꯦ ꯅꯨꯡꯁꯤꯠ ꯅꯨꯡꯁꯥꯁꯨ ꯑꯃꯠꯇ ꯁꯤꯠꯇꯦ ꯇꯧꯔꯤꯁꯦ
ꯑꯩꯈꯣꯏꯕꯨꯗꯤ ꯏꯁꯇꯥꯞ ꯅꯔꯁꯅ ꯉꯥꯏꯔꯒ ꯂꯩꯔꯝꯃꯒ ꯊꯤꯅ ꯉꯥꯡꯉꯛꯄꯗꯤ ꯁꯣꯏꯗ꯭ꯔꯕꯅꯤꯀꯣ
ꯆꯠꯅꯕ ꯇꯧꯁꯤꯔꯣ
ꯆꯠꯅꯕ ꯇꯧꯁꯤ ꯆꯠꯄ ꯍꯧꯁꯦ ꯆꯠ ꯆꯠꯅ ꯂꯣꯏꯁꯟꯅꯕ
ꯍꯣꯏ ꯀꯩ ꯍꯥꯏꯅꯤ ꯌꯥꯝꯅ ꯎꯝ ꯃꯤꯒꯤ ꯃꯤꯅ ꯋꯥꯉꯪ ꯃꯊꯛ ꯊꯪꯉꯒ ꯉꯥꯡꯉꯛꯄꯗꯣ ꯅꯨꯡꯉꯥꯏꯇꯦꯕ ꯑꯗꯨ ꯅ
ꯃꯥꯅꯤ
ꯃꯤꯅ ꯋꯥ ꯃꯊꯛ ꯊꯪꯉꯛꯇꯅꯕ ꯊꯕꯛ ꯑꯣꯏꯅ ꯇꯧꯁꯦ
ꯍꯣꯏ ꯌꯥꯏꯑ ꯆꯠꯄ ꯍꯧꯁꯤ ꯑꯩꯈꯣꯏ ꯆꯠꯇ꯭ꯔꯒ ꯍꯣꯔꯦꯟ ꯊꯦꯡꯅ ꯄꯨꯡ ꯍꯦꯛ ꯌꯧꯕꯒ ꯆꯠꯀꯦꯅ ꯍꯥꯏꯔꯒꯗꯤ ꯑꯩꯈꯣꯏꯗ ꯌꯥꯝꯅ ꯄ꯭ꯔꯦꯁꯔ ꯑꯃ ꯂꯥꯛꯀꯅꯤ
ꯂꯥꯛꯀꯅꯤ ꯑꯗꯣ ꯑꯩꯅ ꯈꯟꯕꯗ ꯁꯨꯝ ꯍꯥꯏꯔꯝꯗ꯭ꯔꯁꯨ ꯑꯗꯨꯝ ꯌꯥꯒꯗꯕꯒꯤ ꯃꯑꯣꯡ ꯑꯃ
ꯍꯣꯏ ꯅꯔꯁꯇꯨꯅ ꯏꯁꯇꯦꯁꯟꯗ ꯂꯩꯔꯝꯃꯒꯗꯤ ꯍꯥꯏꯔꯝ ꯍꯥꯏꯔꯝ ꯍꯥꯏꯔꯝꯃꯒ ꯆꯠꯂꯁꯦ ꯑꯗꯨꯒ ꯍꯥꯏꯔꯝꯃꯒ ꯆꯠꯂꯁꯦ ꯑꯗꯨꯒ ꯀꯩꯒꯨꯝꯕ ꯅꯔꯁꯇꯨꯅ ꯃꯅꯨꯡꯗ ꯂꯩꯔꯝꯃꯒꯗꯤ ꯀꯩ ꯍꯥꯏꯔꯝꯗꯕꯤꯗ ꯑꯗꯨꯝ ꯆꯠꯂꯁꯦ ꯏꯆꯦ ꯍꯣꯏꯅ ꯃꯅꯨꯡꯗ ꯂꯩꯕꯗꯨꯗ ꯑꯩꯈꯣꯏꯁꯦ ꯍꯥꯏꯔꯝꯗ꯭ꯔꯕꯅꯤꯅ ꯍꯥꯏꯔꯒ
ꯑꯠꯇꯦ ꯑꯩꯅ ꯍꯥꯏꯗꯣꯏꯁꯤꯅ ꯐꯠ ꯆꯪꯉꯒ ꯕꯦꯛꯇꯣ ꯐꯠ ꯄꯥꯏꯔꯒ ꯑꯗꯨꯝ ꯊꯣꯛꯂꯛꯁꯦ ꯁꯤ
ꯑꯗꯨꯒ ꯍꯌꯦꯡꯁꯨ ꯂꯥꯛꯈꯤꯗꯣꯏꯅꯤꯅ ꯍꯌꯦꯡꯁꯨ ꯂꯥꯛꯑꯔꯣꯏꯗꯕ ꯅꯠꯇꯕꯕꯨ ꯂꯥꯛꯑꯔꯣꯏꯗꯕꯨ ꯑꯣꯏꯔ ꯀꯗꯤ ꯐꯕ ꯍꯌꯦꯡ ꯁꯤ ꯂꯥꯛꯇꯣꯏꯁꯤꯅꯦ ꯏꯔꯦꯝꯕꯗꯣ ꯍꯌꯦꯡ ꯉꯔꯥꯡ ꯀꯥꯏ ꯀꯥꯏ ꯆꯠꯂꯣ ꯑꯗꯨꯒ ꯂꯩꯔꯝꯗ꯭ꯔꯦ ꯈꯣꯠꯇ꯭ꯔꯦ ꯑꯗꯨꯗꯨ ꯍꯥꯏꯔꯛꯄ ꯀꯣꯏꯁꯟ ꯑꯃ ꯂꯥꯛꯀꯅꯦꯕ
ꯍꯧꯖꯤꯛ ꯃꯇꯝꯁꯤꯕꯨ ꯏꯟꯖꯥꯡ ꯑꯍꯥꯎꯕ ꯌꯥꯝ ꯆꯥꯅꯤꯡꯗ꯭ꯔꯣ
ꯆꯥꯅꯤꯡꯉꯦ ꯑꯩꯅ ꯉꯥꯡꯉꯤꯕ ꯋꯥꯁꯤꯕꯨ ꯀꯌꯥ ꯇꯥꯕꯤꯗ꯭ꯔꯕꯣ ꯐꯠ ꯐꯠ ꯂꯩꯊ ꯊꯣꯛꯑꯒ ꯉꯥꯡꯉꯛꯏꯁꯤꯕꯣ
ꯇꯥꯏꯌꯦ ꯇꯥꯏꯌꯦ ꯑꯗꯣ ꯁꯨꯝ ꯀꯩ ꯍꯥꯏꯅꯤ ꯏꯟꯁꯥꯡ ꯑꯍꯥꯎꯧꯕ ꯆꯥꯅꯤꯡꯉꯛꯄꯣꯏ ꯀꯩꯕꯣꯏ ꯑ ꯑꯃ ꯇꯧꯔꯛꯄ ꯑꯩꯁꯦ ꯍꯧꯖꯤꯛꯁꯦ
ꯑꯗꯨꯅꯥ ꯇꯥꯛꯄꯗꯤ ꯄꯣꯠꯁꯦ ꯆꯥꯕꯔꯣꯝꯗ ꯂꯩꯔꯦ ꯁꯣꯝ ꯅꯥꯀꯟꯗ ꯁꯥꯟꯅꯔꯤꯕ ꯋꯥꯔꯤꯁꯦ ꯈꯣꯏꯖꯟꯗ꯭ꯔꯦꯅ ꯇꯥꯛꯄꯗꯤꯅꯦ
ꯍꯣꯏ ꯑꯩ ꯁꯨꯝ ꯑꯍꯥꯎ ꯑꯃ ꯆꯥꯅꯤꯡꯉꯤꯗꯅ ꯁꯨꯝ ꯅꯨꯡꯁꯥꯒ ꯁꯥꯕꯒ
ꯑꯩ ꯀꯌꯥ ꯍꯥꯏꯑ ꯎꯝ ꯑꯗꯨꯗꯤ ꯇꯧꯔꯤꯁꯤꯕꯨ ꯇꯣꯛꯑꯁꯤꯔ ꯀꯃꯥꯏꯅ ꯇꯧꯕꯅꯣ
ꯑ ꯉꯥꯏꯈꯣ ꯑꯣ
ꯈꯣꯏꯖꯪꯗ꯭ꯔꯒꯗꯤ ꯑꯩꯈꯣꯏ ꯃꯈꯥ
ꯑꯦ ꯑꯩ ꯑꯗꯨꯝ ꯑꯩ ꯑꯗꯨꯝ ꯇꯥꯖꯔꯛꯀꯦ ꯃꯈꯥ ꯑꯗꯨꯝ ꯇꯥꯕꯤꯔꯛꯑꯣ ꯌꯥꯏ ꯃꯈꯥ ꯇꯥꯕꯤꯔꯛꯑꯣ
ꯃꯈꯥ ꯇꯥꯒꯗꯕꯁꯦ ꯏꯁꯤꯡꯗ ꯂꯦꯝꯂꯩ ꯂꯦꯝꯂꯩ ꯉꯥꯅ ꯄꯟ ꯍꯥꯏꯍꯦꯇ ꯂꯥꯛꯑꯦꯕ ꯄꯣꯠꯁꯦ
ꯍꯣꯏ ꯂꯦꯝ ꯂꯩꯩꯅ ꯋꯥ ꯉꯥꯡꯒꯦ ꯇꯧꯕꯗ ꯄꯟꯕꯗꯣ
ꯍꯣꯏ ꯏꯁꯤꯡꯅ ꯄꯟꯕꯗꯣ ꯑꯗꯨꯒꯤ ꯏꯁꯇꯥꯏꯜ ꯑꯃ ꯂꯥꯛꯁꯜꯂꯦꯕ ꯍꯣꯏ
ꯏꯁꯩꯗꯁꯨ ꯂꯩꯗꯥꯏꯅꯦ ꯂꯦꯝ ꯂꯩꯩꯅ ꯋꯥꯡꯒꯦ ꯇꯧꯕꯗ ꯂꯥꯏꯁꯤꯅ ꯄꯟ ꯑꯣꯏꯅ ꯊꯠꯂꯦ ꯀꯥꯏꯅ ꯍꯥꯏꯕꯗꯣ
ꯍꯣꯏ ꯑꯗꯨꯃꯥꯏꯅ ꯂꯥꯛꯑꯦꯕ ꯄꯣꯠꯁꯦ ꯑꯗꯨꯅ ꯑꯩꯁꯦ ꯉꯥꯡꯊꯣꯛꯀꯗꯕ ꯋꯥꯁꯦ ꯀꯌꯥ ꯉꯥꯡꯊꯣꯛꯅꯤꯡꯗ꯭ꯔꯕ
ꯌꯥꯏ ꯑꯗꯨꯝ ꯉꯥꯡꯉꯛꯑꯣ ꯌꯥꯏꯌꯦ ꯑꯗꯨꯝ ꯇꯥꯒꯦ ꯑꯩ ꯑꯗꯨꯝ ꯇꯥꯒꯦ ꯐꯖ ꯐꯖꯅ ꯑꯗꯨꯝ ꯉꯥꯡꯉꯛꯑꯣ ꯑꯩ ꯑꯗꯨꯝ ꯐꯖ ꯐꯖꯅ ꯇꯥꯒꯦ
ꯑꯩ ꯑꯃꯨꯛ ꯇꯥꯔꯒꯦ ꯅꯪ ꯑꯃꯨꯛ ꯉꯥꯡꯉꯛꯑꯣꯗꯅ
ꯑ ꯍꯥꯏꯗꯤ ꯁꯣꯝꯅ ꯉꯥꯡꯉꯛꯑꯒ ꯇꯥꯕꯁꯤꯅ ꯍꯦꯟꯅ ꯅꯨꯡꯉꯥꯏꯌꯦ ꯈꯣꯟꯖꯦꯜꯁꯦ ꯇꯥꯕ ꯌꯥꯝꯅ ꯅꯨꯡꯉꯥꯏꯌꯦ ꯍꯥꯏꯗꯤ
ꯑꯩꯁꯨ ꯆꯥꯅꯩ ꯑꯗꯨꯒꯤ ꯐꯤꯜꯇꯣ ꯑꯩꯉꯣꯟꯗ ꯐꯥꯎꯋꯦ
ꯁꯨꯝ ꯈꯣꯟꯖꯦꯜꯗꯣ ꯅꯨꯡꯁꯤꯕꯣꯏ ꯀꯩꯕꯣꯏ ꯁꯨꯝ ꯇꯧꯕ ꯑꯗꯨꯅ ꯁꯣꯝꯅ ꯉꯥꯡꯕꯗꯅ ꯍꯦꯟꯅ ꯇꯥꯕꯁꯦ ꯌꯥꯝꯅ ꯅꯨꯡꯉꯥꯏꯌꯦꯕ ꯑꯩ
ꯑꯦꯍꯦꯦ ꯌꯥꯝ ꯊꯤꯅ ꯃꯥꯟꯅꯔꯦ ꯑꯗꯨꯗꯤ ꯅꯪ ꯂꯩꯩꯑꯒ ꯑꯗꯨꯅ ꯁꯨꯝ ꯉꯥꯡꯕꯤꯔꯛꯑꯣ ꯑꯗꯨꯣ
ꯆꯄꯥꯥꯟ ꯅꯁꯗꯦꯀꯣ ꯇꯧꯔꯤꯁꯦ
ꯍꯣꯏ ꯃꯅꯥ ꯈꯜꯂꯛꯑꯗꯤ ꯑꯩꯈꯣꯏ ꯇꯧꯔꯤꯁꯦ
ꯆꯞ ꯃꯥꯟꯅꯕ ꯔꯣꯝꯗ ꯑꯣꯏꯅ ꯂꯥꯛꯑꯦꯕ ꯄꯣꯠꯁꯦ
ꯍꯣꯏ ꯍꯣꯏ ꯍꯥꯏꯖꯕ ꯇꯥꯔꯦ
ꯍꯣꯔꯦꯟꯗꯤ ꯀꯩꯅꯣ ꯇꯧ ꯂꯥꯏꯔꯤꯛ ꯂꯥꯏꯁꯨ ꯈꯔ ꯇꯧꯖꯩ ꯍꯧꯖꯤꯛꯀꯥꯟ ꯂꯥꯏꯔꯤꯛ ꯄꯥꯕ ꯌꯥꯝ ꯋꯥꯠꯂꯦ ꯌꯥꯗ꯭ꯔꯦ ꯑꯗꯨꯅ
ꯍꯣꯏ ꯍꯣꯏ ꯍꯦ ꯑꯩꯁꯨ ꯄ ꯑꯗꯨꯒꯤ ꯊꯕꯛꯇꯣ ꯑꯗꯨꯕꯨ ꯍꯣꯔꯦꯟ ꯑꯥꯗ ꯍꯦꯛ ꯌꯧꯕꯒ ꯑꯗꯨꯝ ꯀꯥꯎꯈꯤꯕꯒꯤ ꯐꯤꯕꯝ ꯑꯃ ꯂꯥꯛꯄ ꯍꯥꯏꯇꯥꯔꯦ
ꯎꯝ ꯀꯥꯎꯔꯣꯏꯌꯦꯦ ꯑꯩꯗꯤ ꯀꯥꯎꯔꯣꯏꯦ ꯂꯥꯏꯔꯤꯛ ꯂꯥꯏꯁꯨ ꯊꯋꯥ ꯌꯥꯎꯕ ꯃꯤꯅꯤꯅ ꯑꯩꯗꯤ ꯀꯥꯎꯔꯣꯏꯌꯦ
ꯑꯗꯨꯕꯨ ꯌꯧꯁꯤꯜꯂꯛꯑꯒ